ꯑ
ꯑꯧ ꯇꯥꯕ꯭ꯔꯣ
ꯑꯥ ꯇꯑꯌꯦ ꯀꯩ ꯇꯧꯔꯤꯅꯣ
ꯑꯩ ꯑꯗꯨꯝ ꯐꯝꯃꯦꯗ
ꯑ ꯇꯕꯣ ꯆꯠꯇ꯭ꯔ
ꯂꯕꯛ ꯆꯠꯇꯦ ꯍꯣꯏ ꯌꯨꯝꯗ ꯑꯗꯨꯝ ꯂꯩꯌꯦ ꯑ ꯑ ꯁꯇꯔꯗꯦ ꯑꯣ ꯈꯪꯗꯦꯗ ꯊꯕꯛ ꯇꯧꯅꯤꯡꯉꯤꯔ ꯑꯩꯗꯤ ꯊꯕꯛ ꯕꯤꯖꯤ ꯑꯣꯏꯕꯁꯦ ꯇꯧꯅꯤꯡꯉꯤ
ꯇꯉꯅꯗꯗꯤꯦ
ꯌꯨꯝꯗ ꯂꯩꯃꯜꯂꯁꯨ ꯌꯥꯝ ꯀꯩꯅꯣ ꯇꯧꯋꯦ ꯁꯤꯁꯇꯔꯗꯤ ꯀ꯭ꯂꯥꯁ ꯆꯠꯄ꯭ꯔꯣ
ꯍꯣꯏ ꯆꯂꯒ ꯍ ꯂꯥꯛꯦ
ꯑꯣ ꯄꯨꯡ ꯀꯌꯥꯗ ꯁꯨꯇꯤ ꯑꯣꯏꯒꯦ
ꯐꯥꯏꯚ ꯊꯥꯔꯇꯤ ꯑ ꯐꯥꯏꯚꯇ ꯐꯥꯏꯚ ꯊꯥꯔꯇꯤꯗ ꯂꯩꯕꯁꯨ ꯌꯥꯏ ꯐꯥꯏꯚ ꯊꯥꯔꯇꯤꯗ ꯑꯥ ꯐꯥꯏꯚꯇ ꯂꯥꯛꯄꯗꯤ ꯂꯥꯛꯁꯨꯣꯏ ꯌꯥꯏ
ꯑꯣ
ꯍꯥꯏꯕ ꯉꯝꯗꯕꯀꯣ
ꯎꯝ
ꯑꯗꯨꯒꯤ ꯀꯟꯁꯥꯡ ꯆꯥꯔꯤꯅ ꯉꯁꯤꯗꯤ
ꯑꯩ ꯉꯁꯤꯁꯦ ꯀꯥꯡꯁꯣꯏ ꯑꯣꯏꯅ ꯆꯥꯏ
ꯑꯣ ꯑꯣ ꯑꯣꯔꯒꯅꯤ
ꯈꯪꯗꯦꯗ ꯏꯁꯥꯅ ꯊꯨꯡꯕꯅꯦꯦꯅ ꯍꯥꯎꯋꯦ ꯍꯥꯏꯅꯤꯡꯉꯥꯏ ꯍꯥꯏꯅꯤꯡꯗ꯭ꯔꯦꯗ ꯑꯣ ꯁꯤꯁꯇꯔꯗꯤ ꯀꯩ ꯏꯟꯁꯥꯡ ꯆꯥꯒꯦ
ꯉꯁꯤꯗꯤ ꯁꯝꯕꯔ ꯆꯥꯔꯦ ꯁꯝꯕꯔ ꯃꯌꯦꯡ ꯈꯣꯏꯅ ꯊꯣꯡꯕꯤꯕ
ꯑꯣ ꯑꯣ ꯍꯣꯏ
ꯎꯝ ꯅꯨꯡꯗꯥꯡꯗꯤ ꯀꯩ ꯏꯟꯁꯥꯡ ꯆꯥꯗꯅ ꯈꯪꯗ꯭ꯔꯦ ꯏꯟꯁꯥꯡꯁꯨ ꯂꯧꯕ ꯆꯠꯇ꯭ꯔꯦ ꯍꯧꯖꯤꯛꯅ ꯊꯕꯛ ꯍꯜꯂꯔꯒ ꯄꯨꯊ ꯊꯥꯔ ꯂꯩ
ꯑꯣ ꯑꯩꯁꯨ ꯉꯥꯏꯍꯥꯛ ꯂꯩꯔꯒ ꯂꯩꯕ ꯆꯠꯇꯣꯏꯅꯤ ꯏꯟꯁꯥꯡ ꯅꯥꯄꯤ ꯑꯁꯤꯗꯁꯦ ꯕꯖꯔꯒ ꯈꯔ ꯂꯥꯞꯄ
ꯑꯣ ꯑꯣ
ꯈꯣꯡꯅ ꯆꯠꯅꯉꯥꯏ ꯒꯥꯔꯤ ꯒꯥꯔꯤꯅ ꯆꯠꯂꯗꯤ ꯑꯗꯨꯝ ꯌꯥꯕꯀꯣ
ꯑꯥ ꯑꯩꯈꯣꯏꯕꯨꯁꯨ ꯑꯗꯨꯃꯥꯏꯅ ꯇꯧꯋꯦ ꯏꯟꯁꯥꯡ ꯅꯥꯄꯤ ꯂꯧꯅꯤꯡꯉꯥꯏ ꯆꯠꯄ ꯌꯥꯝ ꯅꯥꯞꯑꯦ
ꯎꯝ
ꯑꯗꯨꯒꯤ ꯒꯔꯤꯅ ꯆꯠꯇ꯭ꯔꯗꯤ ꯈꯣꯡꯗꯗꯤ ꯆꯠꯄ ꯉꯝꯗꯕꯀꯣ
ꯎꯝ
ꯅꯪ ꯆꯨꯕ꯭ꯔꯥ ꯑꯗ
ꯅꯣꯡ ꯆꯨꯗꯦ
ꯑ ꯉꯁꯤ ꯈꯔ ꯃꯝꯃꯦ ꯁꯤꯗꯁꯨ
ꯍꯣꯏ
ꯁꯧꯒꯦꯔꯥ ꯍꯥꯏꯅ ꯍꯔꯥꯎꯔꯤꯕꯅꯤ
ꯑꯣ ꯁꯥꯕꯩꯔꯣ
ꯍꯣꯏ ꯅꯣꯡ ꯆꯨꯕ ꯉꯥꯏꯔꯕꯅꯤꯅꯦ ꯑꯩꯈꯣꯏꯗꯤ
ꯁꯔꯒꯅꯤ ꯁꯥꯕꯁꯤꯁꯨ ꯑꯁ ꯁꯥ ꯁꯥꯕ ꯃꯇꯝꯗ ꯀ꯭ꯂꯥꯁ ꯂꯧꯕꯁꯦ ꯋꯥꯗꯤ ꯋꯥꯕꯅꯤꯀꯣ
ꯍꯣꯏ ꯁꯝꯍꯟꯕꯒꯤ ꯅꯨꯡ ꯆꯨꯕ ꯉꯥꯏꯔꯕꯅꯤꯅꯦ ꯑꯩꯈꯣꯏꯁꯦ
ꯎꯝ ꯍꯣꯏ ꯁꯣꯛꯀꯅꯦꯗ ꯉꯥꯏꯌꯣ ꯈꯥꯡꯕ ꯀꯜꯂꯨ ꯆꯨꯔꯛꯀꯅꯤ
ꯀ꯭ꯂꯥꯁ ꯀꯌꯥ ꯐꯥꯎ ꯆꯪꯕ꯭ꯔꯥ ꯁꯤꯁꯇꯔꯁꯦ ꯃꯤꯁ ꯍꯥꯏꯔꯒꯦ
ꯀ ꯑꯣ ꯑꯗꯨꯝ ꯑꯉꯥꯡꯁꯤꯡ ꯈꯣꯏ ꯈꯛꯇꯅꯤꯗ ꯅꯥꯖꯔꯤ ꯑꯦꯕꯤ ꯈꯣꯏ ꯈꯛꯇꯅꯤꯗ
ꯑꯣ ꯑꯗꯨꯗꯤ ꯋꯥꯔꯝꯒꯅꯤ
ꯍꯣꯏ ꯋꯥꯕꯨꯗꯤ ꯋꯥꯏ ꯍꯥꯏꯕꯗꯤ ꯅꯤꯡꯉꯥꯏꯁꯨ ꯀꯥꯟꯕ ꯌꯥꯏꯀꯣ ꯂꯩꯌꯦ ꯑꯗꯨ ꯂꯥꯡꯕ ꯑꯗꯨ ꯇꯧꯕ ꯑꯗꯨ ꯈꯔ ꯉꯥꯡꯕꯒ ꯀꯣ ꯑꯣꯞꯆ ꯁ ꯑꯗꯨ ꯑꯣꯏꯔꯁꯨ ꯅꯨꯡꯉꯥꯏꯌꯦꯗ ꯑꯉꯥꯡꯁꯃꯛ ꯎꯝ ꯃꯈꯣꯏꯗ ꯂꯩꯔꯁꯨ ꯅꯨꯡꯁꯤ ꯅꯨꯡꯁꯤ ꯆꯤꯕꯅꯤ ꯀꯥꯞꯄ ꯀꯥꯞꯄ ꯃꯇꯝꯁꯨ ꯂꯩꯌꯦ ꯇꯪꯕ ꯃꯇꯝꯁꯨ ꯂꯩꯌꯦ ꯌꯦꯡꯁꯨ ꯑꯗꯣ ꯃꯥꯅ ꯏꯟꯇꯔꯦꯁꯇꯤ ꯏꯟꯇꯔꯦꯁꯁꯨ ꯂꯩꯒꯅꯤ ꯑꯃꯔꯣꯝꯗꯗꯤ
ꯑꯩꯗꯤ ꯀ꯭ꯂꯥꯁꯁꯦ ꯀ꯭ꯂꯥꯁ ꯁꯤꯛꯁꯇꯒꯤ ꯁꯤꯛꯁꯇꯒꯤ ꯇꯦꯟ ꯐꯥꯎꯁꯦ ꯑꯗꯨꯝ
ꯑꯥ
ꯄꯥꯏꯅꯤꯡꯉꯦ ꯍꯥꯏꯕ ꯂꯋꯔ ꯀ꯭ꯂꯥꯁ ꯀ꯭ꯂꯥꯁ ꯇꯨ ꯊ꯭ꯔꯤꯒꯨꯝꯕꯁꯦ ꯌꯥꯝ ꯍꯥꯏꯕ ꯏꯟꯟꯗꯕꯀꯣ ꯌꯥꯝ ꯂꯥꯡꯕꯒꯤ ꯃꯇꯝꯅꯤ ꯃꯣꯏꯁꯦ ꯇꯨ ꯊ꯭ꯔꯤ ꯐꯣꯔ ꯐꯥꯏꯚꯀꯨꯝꯕꯁꯦ ꯁꯤꯛꯁꯁꯨ ꯑꯗꯨꯝ ꯂꯥꯡ ꯂꯥꯡꯉꯦ ꯁꯚꯦꯟ ꯑꯩꯠ ꯅꯥꯏꯟ ꯇꯦꯟꯁꯦ ꯀ ꯅꯨꯡꯉꯥꯏ
ꯍꯣꯏ ꯅꯉꯣꯜꯗꯁꯨ ꯇꯧꯕ ꯌꯥ
ꯁꯤꯡꯗꯤ ꯎꯝ ꯃꯌꯥꯡꯁꯤꯡꯗꯤ ꯀꯃꯥꯏꯅ ꯇꯧꯕ꯭ꯔꯥ ꯑꯉꯥꯡꯁꯤꯡꯗꯣ
ꯑꯗꯨꯝ ꯑꯣꯏꯅ ꯉꯥꯡꯔꯁꯨ ꯀꯩꯅꯣ ꯃꯈꯣꯏꯗꯤ ꯏ ꯀꯥꯟ ꯀꯟꯅ ꯎ ꯆꯩꯕ ꯍꯩꯕꯁꯦ ꯂꯩꯇꯦꯗ ꯐꯨꯁꯨ ꯐꯨꯔꯣꯏ ꯆꯩꯁꯨ ꯆꯩꯔꯣꯏ ꯃꯣꯏꯗꯤ
ꯎꯝ
ꯌꯥꯝ ꯂꯥꯡꯅꯁꯨ ꯅꯣꯛꯂ ꯂꯩ
ꯑꯣ ꯑꯗꯨꯒ ꯗꯤꯁꯤꯄ꯭ꯂꯤꯟ ꯀꯩꯅꯣꯁꯦ ꯃꯣꯏꯒꯤ ꯗꯤꯁ ꯀꯔꯤ ꯍꯥꯏꯗꯣꯏꯅꯣ ꯀ꯭ꯂꯤꯂꯤꯅꯦꯁꯁꯦ ꯀꯃꯥꯏꯅ ꯇꯧꯕ꯭ꯔꯥ ꯃꯅꯦꯁꯦ ꯁꯝ ꯎꯝ ꯁꯝꯒꯨꯝꯕꯁꯦ ꯁꯥꯡꯕ꯭ꯔꯥ ꯅꯠꯇ꯭ꯔꯒ ꯁ꯭ꯀꯨꯜꯗꯅꯦ ꯑꯩꯈꯣꯏ ꯑꯩꯈꯣꯏꯗꯗꯤ ꯁꯝ ꯁꯥꯡꯕ ꯌꯥꯗꯦꯗꯅ
ꯍꯣꯏ
ꯑꯗꯣ ꯁꯝꯒꯨꯝꯕꯁꯦ ꯀꯔꯝꯍꯥꯏꯅ ꯇꯧꯕ꯭ꯔꯥ ꯌꯥꯝ ꯏꯁꯇ꯭ꯔꯤꯛ ꯑꯣꯏꯕ꯭ꯔꯥ ꯁ꯭ꯀꯨꯜꯗ ꯅꯠꯇ꯭ꯔꯒ ꯁꯥꯡꯕ ꯌꯥꯕ꯭ꯔꯥ
ꯑ ꯃꯈꯣꯏ ꯃꯈꯣꯏꯗꯤ ꯁꯥꯡꯕꯁꯨ ꯌꯥꯏ ꯅꯨꯄꯥ ꯈꯣꯏꯗꯤꯗꯤ ꯁꯥꯡꯕ ꯌꯥꯗꯦ
ꯑꯝ
ꯑꯗꯨ ꯂꯩꯁꯥꯕꯤ ꯈꯣꯏ ꯅꯨꯄꯤ ꯈꯣꯏꯗꯤ ꯁꯥꯡꯕ ꯌꯥꯝ ꯁꯥꯡꯅ ꯂꯩꯌꯦ ꯕꯥꯔꯒꯨꯝꯕ ꯄꯨꯟꯕ ꯀꯒꯨꯝꯕꯁꯨ ꯄꯥꯏꯕ ꯌꯥꯗꯦꯅ ꯑꯩꯈꯣꯏ ꯃꯅꯤꯄꯨꯔ ꯄꯗꯗꯤꯀꯣ ꯖꯥꯠ ꯖꯥꯠ ꯀꯂꯔ ꯖꯥꯠ ꯖꯥꯠ ꯄꯥꯏꯕꯁꯨ ꯌꯥꯗꯦ ꯑꯗꯨ ꯑꯗꯨ ꯑꯁꯤꯗꯗꯤ ꯏꯁꯇ꯭ꯔꯤꯛ ꯇꯧꯗꯣꯏꯗ ꯑꯗꯨꯒꯨꯝꯕꯗꯤ ꯐ꯭ꯔꯤꯗꯅꯤ
ꯑꯣ ꯑꯣ ꯑꯁ ꯑꯩꯈꯣꯏꯗꯗꯤ ꯁꯝꯒꯁꯦ ꯑꯅꯤ ꯑꯅꯤ ꯄꯨꯟꯕ ꯖꯥꯠꯇꯣ ꯑꯗꯨ ꯑꯗꯣ ꯄꯨꯜꯂꯒ ꯔꯤꯕꯟ ꯑꯗꯨꯝ ꯐꯖꯅ ꯇꯧꯋꯤꯗꯅ
ꯍꯣꯏ ꯍꯣꯏ
ꯎꯝ ꯑꯅꯤ ꯄꯨꯟꯕꯖꯥꯠꯗꯣ ꯑꯗꯨꯝ ꯇꯧꯕꯗ ꯌꯦꯡꯕ ꯅꯨꯡꯉꯥꯏꯔꯦ ꯑꯉꯥꯡꯁꯤꯡꯁꯦ ꯑꯗꯨꯒ ꯅꯨꯄꯥꯁꯤꯡꯅ ꯁꯝ ꯇꯦꯟꯕ ꯑꯣ
ꯎꯝ ꯍꯣꯏ ꯅꯨꯄꯥꯁꯤꯡꯗꯤ ꯁꯝ ꯇꯦꯜꯂꯦ ꯁꯥꯡꯕꯗꯤ ꯌꯥꯗꯦ ꯅꯨꯄꯥꯁꯤꯡꯗꯤꯀꯣ ꯑꯁꯤꯗꯁꯨꯀꯣ ꯑꯗꯣ ꯀꯩꯅꯣ ꯅꯦꯜꯒꯨꯝꯕꯁꯨ ꯌꯥꯝ ꯏꯁꯇ꯭ꯔꯤꯛ ꯑꯣꯏꯅ ꯆꯦꯛ ꯇꯧꯋꯦ ꯅꯦꯟꯄꯣꯂꯤꯁꯀꯨꯝꯕ ꯄꯥꯏꯕ ꯌꯥꯗꯦ
ꯑꯣ
ꯁꯤꯗꯁꯨ ꯑꯗꯨ ꯑꯣꯏꯔꯁꯨ ꯑꯩꯅ ꯅꯨꯡꯉꯥꯏꯇꯕ ꯑꯃꯅꯀꯣ
ꯍꯣꯏ
ꯍꯥꯏꯕꯗꯤ ꯑꯩꯅ ꯀꯩꯅꯣ ꯌꯦꯡꯕꯗ ꯋꯥꯠꯄ ꯑꯃ ꯂꯩꯕ ꯏꯁꯇꯨꯗꯦꯟ ꯈꯣꯏꯁꯦ ꯅꯦꯛꯇꯥꯏꯗꯣ ꯅꯦꯛꯇꯥꯏꯗꯣ ꯍꯥꯞꯄꯤꯗꯦꯕ ꯃꯈꯣꯏꯁꯦ
ꯑꯣ
ꯑꯗꯨꯅ ꯈꯔ ꯋꯥꯠꯄꯒꯨꯝ ꯇꯧꯕ ꯌꯦꯡꯕꯗ ꯈꯔ ꯋꯥꯠꯂꯦꯅꯀꯣ ꯇꯥꯏ ꯍꯥꯞꯇ꯭ꯔꯗꯤ
ꯍꯣꯏ ꯌꯨꯅꯤꯐꯣꯔꯝꯁꯦ ꯑꯗꯨꯗꯤ ꯇꯤ ꯁꯥꯔꯠ ꯑꯣꯏꯅ ꯂꯤꯠꯄ꯭ꯔꯥ
ꯇꯤꯁ ꯀꯩꯅꯣ ꯇꯤ ꯁꯥꯔꯠ ꯑꯣꯏꯗꯦ ꯑꯩꯈꯣꯏꯗꯤꯒꯨꯝꯅ ꯀꯣꯂꯔꯗꯤ ꯌꯥꯎꯋꯦ ꯑꯗꯨ ꯑꯣꯏꯔꯁꯨ ꯅꯦꯛ ꯇꯥꯏ ꯍꯥꯞꯇꯕ
ꯑꯣ ꯂꯣꯡ ꯁ꯭꯭ꯂꯤꯞꯇ
ꯍꯣꯏ
ꯑꯣ ꯑꯗꯨꯗꯤ ꯍꯣꯏ ꯅꯨꯡꯉꯥꯏꯔꯝꯃꯣꯏ ꯏꯁꯇꯨꯗꯦꯟꯗ ꯅꯦꯛꯇꯥꯏ ꯍꯥꯞꯀꯗꯕꯅꯤꯅꯦ
ꯍꯣꯏ ꯅꯦꯛꯇꯥꯏ ꯍꯥꯞꯒꯗꯕꯅꯤ ꯑꯩꯈꯣꯏꯅ ꯑꯗꯨꯝ ꯋꯥꯔꯤ ꯁꯥꯕꯗꯀꯣ ꯀꯩꯅꯣ ꯌꯦꯡꯕꯗꯀꯣ ꯈꯔ ꯋꯥꯠꯂꯦꯕꯀꯣ
ꯍꯣꯏ
ꯇꯥꯏ ꯅꯦꯇꯥꯏ ꯍꯥꯕ꯭ꯔꯗꯤ ꯌꯥꯝ ꯐꯖꯅꯤꯕ ꯌꯥꯝ ꯃꯟꯅꯤꯕ ꯌꯥꯝ ꯃꯥꯟꯒꯅꯤꯕ ꯏꯁꯇꯨꯗꯦꯟ ꯃꯥꯟꯗꯦ ꯍꯥꯏꯕꯀꯣ ꯌꯦꯡꯕꯗ
ꯎꯝ ꯑꯗꯨ ꯅꯦꯛꯇꯥꯏ ꯍꯥꯞ ꯍꯥꯞ ꯅꯠꯇ꯭ꯔꯗꯤ ꯑꯩꯈꯣꯏꯒꯤ ꯀꯩꯅꯣꯁꯦ ꯅꯦꯛꯒꯤ ꯃꯈꯥꯁꯦ
ꯎꯝ
ꯑꯗꯨꯝ ꯌꯦꯡꯕ ꯇꯥꯕꯅꯤꯅꯦ ꯏꯁꯇꯨꯗꯦꯟ ꯑꯣꯏꯔꯁꯨ ꯑꯗꯨ ꯄꯨꯜꯂꯗꯤ ꯑꯩꯈꯣꯏꯒꯤ ꯏꯁꯀꯤꯟꯁꯦ
ꯎꯝ
ꯎꯝ ꯎꯗꯦꯗꯅ ꯑꯗꯨꯅ ꯐꯒꯅꯤ
ꯎꯝ ꯃꯈꯣꯏꯒꯤ ꯑꯗꯨꯒꯨꯝꯕꯗꯤ ꯏꯁꯇ꯭ꯔꯤꯛ ꯇꯧꯗꯕꯀꯣ ꯍꯥꯞ ꯇꯥꯕꯅꯤ ꯅ ꯀꯔꯤꯁꯨꯨ ꯉꯥꯡꯗꯦ
ꯍꯣꯏ ꯍꯣꯏ ꯍꯣꯏ ꯐꯩꯌꯦ ꯑꯗꯨꯝ ꯃꯄꯥꯟ ꯊꯣꯛꯑꯒ ꯑꯗꯨꯃꯥꯏꯅ ꯇꯧꯕꯁꯤꯁꯨ ꯐꯕꯅꯦ ꯑꯩ ꯑꯩꯁꯦ ꯑꯩꯁꯦ ꯆꯍꯤ ꯇꯨ ꯊꯥꯎꯖꯟ ꯇꯦꯟꯒ ꯏꯂꯚꯦꯟꯗ ꯀꯣꯜꯀꯇꯥꯗ ꯂꯩꯔꯛꯑꯦꯕ ꯇꯔꯦꯅꯤꯡ ꯆꯠꯄ ꯑꯗꯨꯝ ꯆꯠ ꯆꯠꯂꯝꯕꯅꯤꯅ ꯑꯗꯨꯝ ꯈꯔꯗꯤ ꯈꯪꯉꯤꯗꯅ ꯃꯣꯏꯒꯤ ꯆꯕꯤ ꯑꯗꯨꯒ ꯎꯝ ꯉꯥꯡꯒꯗꯕ ꯁꯛꯒꯗꯕ ꯃꯌꯥꯝꯁꯦ ꯑꯗꯨ ꯈꯪꯕꯒꯤ ꯑꯩꯈꯣꯏꯗ ꯀꯟꯐꯤꯗꯦꯟꯁ ꯂꯩꯌꯦꯕ ꯈꯔ ꯁꯨꯃꯥꯏꯅ ꯇꯧꯋꯦ ꯍꯥꯏꯕꯁꯦ
ꯑꯅꯦ
ꯎꯝ ꯑꯗꯨꯒ ꯃꯣꯏꯒꯤ ꯎꯝ ꯑꯐꯕ ꯄꯥꯎꯇꯥꯛꯇꯣ ꯃꯣꯏꯒꯤ ꯑꯐ ꯑꯐꯕꯗꯣ ꯗꯤꯁꯤꯄ꯭ꯂꯤꯟ ꯑꯣꯏ ꯑꯣꯏꯒꯦꯔꯥ ꯑꯃ ꯑꯣꯏꯒꯦꯔꯥ ꯑꯗꯨꯝ ꯑꯇꯩꯗ ꯑꯗꯨꯝ ꯈꯪꯍꯟꯕꯀꯣ ꯑꯗꯨ ꯐꯩꯌꯦ ꯑꯣꯖꯥ ꯇꯧꯕꯁꯤꯁꯨ ꯐꯔꯝꯒꯅꯤ ꯁꯥꯎꯗ ꯑꯣꯖꯥ ꯇꯧꯅꯩꯌꯦ ꯑꯩꯈꯣꯏ ꯈꯨꯟꯗꯒꯤ ꯁꯥꯎꯗ ꯑꯃ ꯀꯗꯥꯏꯗꯔ ꯑꯃ ꯁꯥꯎꯗꯤ ꯁꯥꯎ ꯁꯥꯎꯑꯣꯢꯕꯅꯦ ꯑꯃꯗꯣ ꯑꯗꯨꯒ ꯑꯃꯅ ꯕꯤꯍꯥꯔꯗ ꯇꯧꯕ ꯎꯝ ꯑꯅꯤ ꯌꯥꯎꯋꯤ ꯑꯩꯁꯨ ꯑꯣꯖꯥꯗꯤ ꯑꯗꯨꯝ ꯑꯣꯏꯅꯤꯡꯉꯤꯗ ꯎꯝ ꯍꯥꯏꯕꯗꯤ ꯏꯁꯇꯨꯗꯦꯟ ꯒ ꯏꯟꯇꯔꯦꯛ ꯇꯧꯕꯁꯦ ꯄꯥꯝꯕ ꯑꯩꯉꯣꯟꯗ ꯑꯗꯨꯒ ꯑꯣꯐꯤꯁꯇ ꯐꯝꯃꯔꯒ ꯑꯣꯐꯤꯁ ꯑꯣꯐꯤꯁꯀꯤ ꯑꯣꯐꯤꯁꯀꯤ ꯋꯥꯛ ꯇꯧꯕꯒꯤ ꯁꯔꯨꯛ ꯄꯨꯗꯤ ꯏꯁꯇꯨꯗꯦꯟ ꯇꯧꯔꯒ ꯁꯨꯃꯥꯏꯅ ꯇꯧꯕꯁꯦ ꯇꯥꯛꯄꯤꯕꯁꯦ ꯑꯩꯅ ꯑꯩꯅ ꯈꯪꯕꯁꯦ ꯑ ꯃꯤꯉꯣꯟꯗ ꯇꯥꯛꯄꯤꯕꯀꯣ ꯑꯗꯨ ꯄꯥꯝꯃꯦ ꯑꯩꯉꯣꯟꯗ ꯑꯗꯨꯒ ꯑꯩ ꯑꯩ ꯁꯦꯁ ꯏꯁꯇꯨꯗꯦꯟ ꯌꯨꯅꯤꯌꯟꯒꯤ ꯊꯕꯛ ꯇꯧꯔꯛꯄꯁꯦ ꯇꯦꯟ ꯌꯤꯔꯁ ꯁꯨꯔꯦꯕ ꯇꯦꯟ ꯌꯤꯔꯁ ꯍꯦꯂꯦ ꯑꯗꯨꯒꯤ ꯒꯤꯗꯃꯛꯇ ꯌꯥꯝ ꯈꯪꯍꯟꯅꯤꯡꯕ ꯌꯥꯝꯅ ꯀꯩꯅꯣ ꯑꯣꯏꯌꯦ ꯍꯥꯏꯍꯟꯅꯤꯡꯕꯀꯣ ꯏꯁꯇꯨꯗꯦꯟꯒꯤ ꯋꯦꯜꯐꯤꯌꯔꯁꯦ ꯊꯕꯛ ꯇꯧꯅꯤꯡꯕ ꯃꯣꯏꯒꯤ ꯕꯨ ꯑꯞꯂꯤꯞ ꯇꯧꯅꯤꯡꯕ ꯑꯁꯤꯁꯦ ꯑꯩꯉꯣꯟꯗ ꯂꯩꯌꯦꯕ ꯐꯥꯎꯋꯦꯕ
ꯍꯣꯏ ꯍꯣꯏ ꯅꯪꯒꯤ ꯋꯥꯈꯜꯂꯣꯟ ꯌꯥꯝ ꯐꯖꯩ
ꯎꯝ ꯑꯁꯤꯅꯤ ꯑꯩ ꯐꯥꯎꯕꯗ ꯑꯗꯨꯒ ꯏꯆꯦꯒꯤ ꯃꯆꯥ ꯏꯌꯥꯝꯕꯒꯤ ꯃꯆꯥꯥ ꯑꯩꯈꯣꯏ ꯅꯥꯏꯕꯁꯀꯤ ꯃꯆꯥꯥ ꯃꯆꯥꯁꯤꯡꯁꯦ ꯂꯥꯏꯔꯤꯛ ꯈꯪꯍꯟꯅꯤꯡꯕ ꯇꯥꯛꯅꯤꯡꯕꯀꯣ ꯑꯩꯅ ꯑꯩ ꯑꯩꯒꯤ ꯄꯦꯔꯦꯟꯁꯅ ꯑꯩ ꯑꯩꯒꯤ ꯄꯩꯁꯥ ꯌꯥꯝ ꯆꯪ ꯆꯪꯍꯟꯅ ꯆꯪ ꯆꯪꯉꯒ ꯑꯟꯂꯗꯒꯤ ꯍꯩꯍꯜꯂꯒ ꯑꯩꯒꯤ ꯍꯩꯕꯗꯣ ꯃꯤꯉꯣꯟꯗ ꯄꯤꯊꯣꯛꯇ꯭ꯔꯗꯤ ꯀꯔꯤ ꯀꯔꯤ ꯀꯅꯥ ꯅꯠꯇ꯭ꯔꯥ ꯑꯗꯨ ꯍꯣꯏ ꯑꯨꯃꯥꯏꯅ ꯇꯧꯒꯗꯕꯅꯦꯕ ꯑꯁꯃꯤꯁꯤꯡꯁ ꯑꯩ ꯑꯩꯈꯣꯏ ꯑꯉꯥꯡꯁꯤꯡꯁꯨ ꯂꯩꯔꯤꯌꯦ ꯑꯗꯣ ꯃꯣꯏ ꯃꯣꯏ ꯂꯩꯔꯤ ꯍꯩꯔꯒ ꯑꯉꯥꯡꯁꯤꯡꯗ ꯇꯥꯛꯍꯟꯅꯤꯡꯗꯕ ꯇꯥꯛ ꯇꯥꯛꯅꯤꯡꯗꯕꯗꯣ ꯇꯟꯕꯗꯣ ꯂꯩꯌꯦꯕ ꯑꯗꯨꯒꯨꯝꯕꯗꯣ ꯑꯩꯅ ꯆꯩꯕꯅꯤ ꯂꯩꯕꯅꯦ ꯑꯉꯥꯡꯁꯤꯡ ꯍꯣꯏ
ꯑꯩꯈꯣꯏꯁꯨ ꯑꯗꯨꯃꯥꯏꯅ ꯈꯟꯒꯦ ꯈꯟꯗꯅꯤ ꯃꯤꯅ ꯍꯥꯏꯗ꯭ꯔꯗꯤ ꯑꯩꯅ ꯍꯥꯏꯔꯗꯤ ꯑꯦꯛꯖꯥꯝꯄꯥꯜꯕꯨ ꯀꯣ ꯃꯤꯅ ꯍꯥꯏꯕ ꯂꯩꯔꯗꯤ ꯃꯤꯉꯣꯟꯗ ꯇꯥꯛꯅꯤꯡꯉꯦ ꯑꯩꯈꯣꯏꯁꯨ ꯑꯗꯨꯗꯝꯥꯏꯅ ꯐꯥꯎꯋꯤ
ꯑꯩꯁꯦ ꯅꯦꯛꯁ ꯗꯌꯥꯔꯁꯦ ꯌꯨꯝꯂꯣꯝꯗ ꯆꯠꯂꯒ ꯈꯨꯟꯗ ꯈꯨꯟꯗꯒꯤ ꯑ ꯁꯀꯣ ꯁ ꯄꯁ ꯍꯥꯏ ꯀꯔꯤꯗ ꯆꯠꯂꯦꯗꯅ ꯑꯗꯨꯒ ꯈꯣꯟꯗ ꯀꯣꯆꯤꯡ ꯁꯦꯟꯇꯔ ꯍꯥꯡꯗꯣꯛꯁꯤꯔꯥꯅ ꯈꯟꯕꯅꯤ ꯌꯥꯝ ꯄꯥꯝꯃꯒ ꯑꯁꯤꯁꯦ ꯑꯩꯁꯦ ꯑꯁꯃꯤꯒꯤ ꯃꯁꯥ ꯇꯥꯛꯑꯒ ꯂꯩꯕ ꯁꯔꯨꯛꯄꯨꯗꯤ ꯑꯩꯈꯣꯏ ꯈꯨꯟꯒꯤ ꯑꯉꯥꯡꯁꯤꯡꯁꯦ ꯑꯣꯔ ꯑꯩ ꯑꯩꯒꯤ ꯖꯨꯅꯤꯌꯔꯁꯤꯡꯁꯦ
ꯎꯝ ꯑꯝ
ꯇꯥꯛꯍꯟꯅꯤꯡꯉꯦꯕ ꯇꯥꯛꯅꯤꯡꯉꯦꯕ
ꯍꯣꯏ ꯍꯣꯏ
ꯎꯝ ꯑꯩꯁꯦ ꯏꯝꯐꯥꯜꯗ ꯂꯩꯔꯒ ꯎꯝ ꯑꯩꯒꯤ ꯏꯥ ꯑꯩꯈꯣꯏꯒꯤ ꯑꯉꯥꯡ ꯅꯠꯇꯕ ꯍꯥ ꯃꯤꯒꯤ ꯑꯉꯥꯡꯗ ꯇꯥꯛ ꯈꯪꯍꯟ ꯇꯥꯛꯄꯒꯤ ꯁꯔꯨꯛ ꯄꯨꯔꯤ ꯈꯨꯣꯟꯒꯤ ꯑꯉꯥꯡꯁꯤꯡ ꯁꯤꯡ ꯊꯅ ꯐꯒꯗ꯭ꯔꯥ ꯑꯩꯉꯣꯟꯗ
ꯎꯝ ꯍꯣꯏ ꯍꯣꯏ
ꯑꯗꯨꯒ ꯀꯣꯆꯤꯡ ꯁꯦꯟꯇꯔꯁꯦ ꯑꯩ ꯑꯩ ꯈꯨꯟꯗ ꯀꯣꯆꯤꯡ ꯁꯦꯟꯇꯔꯁꯦ ꯂꯩꯇꯦꯕ ꯑꯍꯟꯁꯤꯡꯅ ꯀꯣꯆꯤꯡ ꯁꯦꯟꯗ ꯍꯥꯡꯗꯣꯛꯑꯣ ꯍꯥꯡꯗꯣꯛꯑꯣ ꯑꯗꯨꯝ ꯍꯥꯏꯔꯒ ꯂꯩꯕꯅꯤ
ꯍꯣꯏ ꯇꯁꯦ ꯀꯥꯏꯗꯧꯔꯤꯅꯣ
ꯑ ꯍꯠꯂꯤ ꯏꯅꯦꯗ ꯑꯥ ꯃꯨꯛ ꯇꯦꯁ ꯋꯥ ꯐꯔꯤ ꯅꯠꯇꯦꯗ ꯃꯨꯛ ꯇꯦꯁ ꯇꯧꯕ ꯑꯦꯛꯖꯥꯝꯁꯦ ꯑꯣꯒꯁ ꯑꯗꯨ꯭ꯋꯥꯏꯗ ꯂꯩꯕꯀꯣ ꯃꯦꯁꯦ ꯑꯃꯨꯛ ꯇꯦꯁ ꯇꯧꯕ ꯑꯁ ꯀꯣꯏꯁꯟ ꯌꯥꯝ ꯂꯨꯕ ꯈꯔ ꯌꯥꯎꯋꯦ
ꯑꯥꯎ ꯑꯗꯨꯗꯤ ꯑꯥꯎ ꯂꯦꯛ ꯌꯥꯝ ꯀꯥꯟꯟꯅ ꯄꯥꯕ ꯑꯣꯏꯔꯝꯃꯤꯅꯦ
ꯌꯥꯝ ꯀꯟꯅ ꯄꯥꯗꯦꯗ ꯉꯝꯗ꯭ꯔꯦꯅꯦꯍꯦ ꯑꯍꯟ ꯑꯣꯏꯔꯛꯄꯒꯤ ꯆꯍꯤ ꯊꯥꯔꯇꯤ ꯁꯨꯔꯛꯄꯒꯤ ꯌꯥꯗ꯭ꯔꯦ
ꯑꯍꯥꯟ ꯑꯣꯏꯔꯗ
ꯁꯤꯁꯇꯔꯒꯤ ꯐꯣꯇꯣ ꯊꯥꯔꯛꯑꯣꯅꯦ ꯐꯣꯇꯣ ꯑꯦꯛꯆꯦꯟꯁ ꯇꯧꯅ ꯁꯤꯅꯤ ꯄꯤ ꯌꯥꯏꯗꯅ ꯀꯥꯏꯇꯦꯗꯅ ꯁꯃ
ꯍꯣꯏ ꯀꯥꯏꯗꯦ
ꯈꯪꯅꯕ ꯑꯣꯏꯅ
ꯀꯥꯏꯗꯦ ꯑꯣꯏꯔꯁꯨ ꯐꯣꯇꯣ ꯀꯩꯅꯣ ꯑꯩ ꯐꯣꯇꯣ ꯌꯥꯝ ꯀꯥꯅꯤꯡꯕꯖ ꯀ ꯑꯗꯨ ꯐꯇꯣ ꯆ ꯂꯩ
ꯑꯣ ꯑꯣ ꯀꯥꯏꯗꯦ ꯀꯥꯏꯗꯦ
ꯎꯝ